ꯍꯜꯂꯣ
ꯍꯜꯂꯣ
ꯍꯜꯂꯣ ꯍꯜꯂꯣ ꯍꯜꯂꯣ ꯇꯥꯏꯌꯦ ꯇꯥꯏꯌꯦ ꯅꯪ ꯇꯥꯕꯔꯣ ꯇꯨꯝꯃꯤꯔꯣ ꯀꯩꯅꯣ
ꯎꯝ
ꯀꯩꯗ ꯀꯩꯗꯧꯔꯝꯃꯤ ꯇꯨꯝꯃꯤꯔꯣ ꯅꯈꯣꯟꯗꯨꯕꯣ
ꯑꯈꯣꯏꯒꯤ ꯆꯥꯛ ꯆꯥꯛ ꯍꯣꯏꯒꯤ ꯑꯈ
ꯐꯦꯟ ꯑꯝ ꯊꯥꯔꯒ ꯅꯩ ꯇꯨꯝꯃꯣ ꯎ ꯅꯅꯦ
ꯀꯩ ꯍꯤꯡꯖꯥꯡꯅꯣꯅꯦ ꯍꯥꯎꯔꯤꯁꯤꯕꯣ
ꯑꯩꯗꯤ ꯀꯥꯡꯁꯣꯏ ꯆꯥꯏꯌꯦ
ꯅꯪꯗꯤ ꯀꯩ ꯆꯥꯔꯒꯦ
ꯎꯠꯇꯤꯅꯦ ꯑꯁ ꯎꯇꯤꯆꯥꯖꯦ ꯅꯨꯡꯁꯥ ꯖꯂꯄꯩꯅꯦ ꯎꯠꯇꯤ ꯆꯥꯁꯜꯂꯨꯕꯒꯤ ꯅꯨꯡꯁꯥꯒ ꯁꯥꯕꯅꯦ ꯑꯗꯒꯤ ꯁꯗꯥꯕꯥꯒꯝ ꯑꯃ ꯍꯞꯅꯟꯕꯒꯤ ꯀꯣ
ꯑꯥ
ꯃꯨꯊꯕꯒꯤ ꯁꯤꯟꯗꯣ ꯈꯪꯕ꯭ꯔꯥ
ꯑꯥ ꯑꯥ
ꯇꯟ ꯆꯥꯔ ꯃꯣꯠꯊꯔꯒ ꯊꯕꯛ ꯁꯨꯅꯤꯡꯗꯕꯒꯤ ꯇꯧꯔꯤꯅꯤ ꯑꯩ ꯍꯜꯂꯣ
ꯀꯔꯤ
ꯑꯎ
ꯇꯥꯏꯌꯦ ꯇꯥꯏꯌꯦ ꯇꯥꯗ꯭ꯔꯣ ꯚꯥꯏ ꯍꯜꯂꯣ ꯑꯩꯁꯨ ꯍꯤꯞꯄꯝꯕꯅꯦ ꯆꯥꯛꯆꯥ ꯇꯣꯛ
ꯇꯥꯏ ꯍꯜꯂꯣ ꯇꯥꯏ ꯇꯥꯏ ꯇꯥꯏ ꯀꯥꯏ ꯊ
ꯎꯝ
ꯇꯥꯎꯟ ꯆꯠꯂꯨꯕꯒꯤ
ꯍꯥ
ꯌꯥꯕꯅꯦ ꯑꯗꯨꯝ
ꯎꯝ ꯇꯋꯥꯡ ꯍꯥꯏ ꯊꯥꯏꯅ ꯑꯩꯈꯣꯏ ꯆꯠꯄ ꯅꯨꯡꯉꯥꯏꯇ꯭ꯔꯣ ꯚꯥꯏ
ꯅꯪꯅ ꯆꯠꯈꯤꯕꯗꯣ ꯑꯝꯇ ꯍꯥꯏꯔꯣꯝꯃꯦ ꯑꯩꯈꯣꯏꯅ ꯆꯠꯄꯗꯨꯗꯤ ꯀꯣꯟꯅ ꯅꯦ ꯀꯃꯥꯏ ꯀꯃꯥꯏ ꯇꯧꯒꯦ ꯐꯔ
ꯎꯝ ꯅꯨꯡꯉꯥꯏꯍꯧꯋꯦ ꯑꯗꯨ ꯆꯠꯂꯣ ꯀ ꯃꯐꯝ ꯀꯩꯀꯥ ꯅꯨꯡꯉꯥꯏꯍꯧꯋꯦ ꯑꯗꯣ ꯑꯁ ꯑꯩꯈꯣꯏ ꯃꯤꯀꯣ ꯈꯔ ꯑꯩꯈꯣꯏꯒꯤ ꯊꯥꯏ ꯒꯥꯔꯤꯗꯒ ꯇꯧꯔꯒ ꯆꯠꯆꯔ ꯍꯦꯟꯅ ꯅꯨꯡꯉꯥꯏꯗꯧꯅꯨꯡꯉꯥꯏꯔꯅꯣ ꯃꯐꯝ ꯐꯝꯖꯤꯠꯇꯣ ꯈꯥꯝ ꯈꯣꯠꯂꯦꯒ ꯑꯩꯈꯣꯏꯗꯤ ꯇꯨꯔꯤꯁꯀꯤ ꯒꯥꯔꯤꯗ ꯆꯠꯄꯅꯤꯅ ꯌꯥꯗꯦꯕ ꯌꯥꯗꯦꯗꯤ ꯑꯩꯈꯣꯏꯅ ꯃꯤꯗꯣꯈ ꯄꯨꯂꯞ ꯑꯣꯏꯗꯤ ꯐꯕꯀꯣ ꯑꯗꯕꯨꯗꯤ ꯍꯣꯏ ꯒꯥꯔꯤ ꯑꯃ ꯋꯥꯏꯔ ꯆꯠꯆꯩꯌꯦꯕꯀꯣ ꯑꯗꯨꯀꯥꯟꯗꯕꯨꯗꯤ ꯐꯔꯦ ꯑꯗꯨ ꯅꯠꯇꯕ ꯑꯩꯅꯗꯤ ꯁꯨꯝ ꯒꯨꯍꯥꯇꯤꯗꯒꯤ ꯀꯩꯅꯣ ꯆꯠꯄ ꯐꯣꯛꯇꯣ ꯃ ꯆꯄꯩ ꯂꯝꯕꯤꯒꯗꯣ ꯑꯗꯨꯝ ꯏꯁꯥꯏ ꯒꯥꯔꯤꯅ ꯆꯠꯆꯕ ꯑꯣꯏ ꯇꯥꯅꯤ ꯉ ꯄꯣꯊꯥ ꯄꯣꯊꯥꯔꯒ ꯑꯗꯨꯝ ꯑꯩꯈꯣꯏ ꯃꯆꯦꯟ ꯑꯃꯅ ꯑꯃꯃꯨꯛꯁꯤꯟꯅ ꯑꯃꯃꯨꯛꯁꯤꯟꯅ ꯑꯗꯨꯝ ꯊꯧꯅ ꯌꯥꯏꯗꯅ
ꯑꯣ ꯑꯆꯥ ꯀꯃꯥꯏ ꯀꯃꯥꯏ ꯑꯦꯀꯦ ꯀꯣ ꯀꯗꯥꯏ ꯀꯗꯥꯏ ꯆꯠꯂꯛꯀꯦ
ꯑꯁ ꯑꯈꯣꯏ ꯆꯠꯄꯖꯦ ꯀꯩꯅꯣꯅꯦ ꯃꯣꯏꯒꯤ ꯗꯤꯁꯀꯤ ꯀꯩꯅꯣꯗ ꯆꯠꯂꯛꯑꯦ ꯀꯔꯤꯕ ꯃꯣꯏꯒꯤ ꯃꯣꯅꯨꯃꯦꯟ ꯂꯩꯕꯁꯤꯡꯗ ꯆꯠꯂꯛꯑꯦ ꯇꯋꯥꯡꯒꯤꯑ ꯁꯤꯂꯥ ꯄꯥꯠ ꯆꯠꯂꯛꯑꯦ ꯕꯣꯝꯂꯥ ꯄꯥꯁ ꯆꯂꯛꯑꯦ ꯑꯗ ꯌꯥꯝ ꯑꯗꯨꯗꯩ ꯀꯩꯅꯣ ꯃꯥꯙꯨꯔꯔꯤ ꯂꯦꯛ ꯆꯠꯂꯦ ꯑꯗꯨꯝ ꯂꯝꯕꯤ ꯄꯔꯦꯡꯗꯅꯤꯗ ꯚꯥꯏ ꯑꯗ ꯃꯐꯝ ꯅꯨꯡꯗꯤ ꯅꯨꯡꯉꯥꯏ ꯃꯣ ꯀꯩꯅꯣꯗꯨꯁꯨ ꯃꯁꯝꯗꯣ ꯑꯗꯨ ꯆꯕꯗꯤꯅꯨꯡꯉꯥꯏꯇꯦ ꯀꯥꯏ ꯆꯥꯛ ꯍꯤꯖꯥꯡ ꯍꯥꯎꯇꯦ
ꯑꯆꯥ
ꯎꯝ
ꯑꯗꯨꯗꯤ ꯅꯣꯏ ꯀꯩꯗꯤ ꯆꯪꯉꯛꯇ꯭ꯔꯣ ꯀꯣꯝꯂꯥ ꯀꯩ ꯆꯥꯔꯛꯇ꯭ꯔꯣ ꯇꯋꯥꯡꯒꯤ
ꯀꯣꯝꯂꯥꯗꯤ ꯆꯥꯔꯛꯇꯦꯗ
ꯆꯥꯔꯛꯑꯝꯒꯅꯤꯗ ꯑꯩ ꯀꯣꯝꯂꯥꯁꯦ ꯇꯋꯥꯡꯗ ꯈ꯭ꯋꯥꯏ ꯄꯣꯄꯨꯂꯔꯅꯦ
ꯀꯣꯝꯂ ꯇꯋꯥꯡꯗ ꯑꯛꯇ ꯀꯣ ꯇꯋꯥꯡꯗ ꯑꯌꯛꯇꯗꯤ ꯆꯥꯔꯛꯇꯦ ꯀꯩꯅꯣ ꯆꯥꯗꯤ ꯆꯥꯔꯦ ꯑꯔꯅꯥ ꯆꯪꯉꯛꯏꯒꯤ ꯀꯔꯤꯕ ꯗꯥꯏꯔꯦꯛ ꯑꯔꯨꯅꯥꯆꯜꯒꯤ ꯃꯣꯏꯒꯤ ꯀꯩꯅꯣ ꯑꯥꯏ ꯑꯦꯜ ꯄꯤ ꯑꯗꯨꯂ ꯍꯥꯏ ꯍꯣꯏ ꯍꯣꯏ ꯑꯗꯨꯂ ꯆꯥꯔꯦ
ꯑꯣ ꯑꯗꯨꯏ ꯅꯠꯇꯦ ꯃꯣꯅꯥꯁꯇ꯭ꯔꯤꯈꯩꯗꯤ ꯆꯪꯉꯛꯄ ꯅꯠꯇ꯭ꯔꯣ ꯂꯣꯏꯅ ꯕꯨꯙꯤꯁ ꯃꯣꯅꯥꯁꯇ꯭ꯔꯤ ꯑꯗꯒꯤ ꯕꯨꯙꯤꯁꯀꯤ ꯃꯣꯏꯒꯤ ꯀꯔꯤꯒꯤꯗꯣ ꯂꯩꯍꯧꯕꯗꯣ ꯑꯩꯈꯣꯏꯒꯤ ꯃꯅꯤꯄꯨꯔꯒꯤ ꯎꯈ꯭ꯔꯨꯜ ꯃꯆꯥ ꯀꯔꯤꯕ ꯑꯃ ꯀꯔꯤ ꯑꯥꯔꯃꯤ ꯆꯤꯞ ꯑꯣꯏꯕꯗꯣ ꯆꯤꯞ ꯑꯣꯏꯔꯝꯕꯗꯣ ꯑꯥꯔꯃꯤ ꯅꯠꯇꯦ ꯃꯤꯊꯤꯡ ꯃꯥꯏꯊꯤꯡ
ꯆꯤꯡꯒꯥꯥꯠ ꯍꯥꯏꯕ ꯀꯩꯅꯣ ꯀꯩꯅꯣꯝ ꯀꯥꯎ
ꯀꯥꯇꯤꯡꯒꯥꯠ ꯀꯥꯇꯤꯡꯒꯥꯠ ꯍꯥꯏꯕ
ꯎꯝ ꯀꯥꯎꯔꯦꯅꯦ ꯃꯃꯤꯡꯗꯨ
ꯆꯜ ꯀꯜꯂꯛꯄꯥ ꯅꯨꯄꯥꯗꯣ ꯑꯗꯨ ꯑꯗꯨꯒꯤ ꯃ꯭ꯌꯨꯖꯤꯌꯝꯒꯥ ꯆꯪꯉꯥꯒ ꯀꯩꯁꯨꯌꯥꯝ ꯃꯥꯁꯛ ꯐꯖꯥꯕꯤ ꯂꯩꯁꯥꯕꯤ ꯑꯃꯥꯒ ꯂꯩꯍꯧꯕ
ꯂꯩ ꯂꯩ ꯃꯣꯏ ꯇꯨꯔꯤ꯭ꯁ ꯒꯥꯏꯗ ꯍꯥꯏꯒ
ꯎꯝ ꯑꯥ ꯑꯥ ꯇꯨꯔꯤꯁ ꯒꯥꯏꯗ ꯍꯤꯁꯇ꯭ꯔꯤ ꯐꯖꯅ ꯈꯪꯕ
ꯎꯝ ꯎꯝ
ꯑꯗꯥ ꯂꯩꯍꯧꯎꯕꯅꯦꯕ ꯑꯈꯣꯢꯁꯨ ꯆꯠꯂꯦꯕ ꯑ ꯑꯩꯈꯣꯏꯒꯤꯅ ꯑꯃꯨꯛ ꯏꯁꯥꯒꯤ ꯒꯥꯔꯤꯗ ꯑꯃꯨꯛ ꯆꯠꯂꯦꯕ
ꯎꯝ
ꯑꯗꯥ ꯆꯠꯂꯛꯄꯁꯦ ꯑꯩꯈꯣꯏꯅ ꯂꯩꯔꯛꯄꯗꯅ ꯍꯣꯇꯦꯜ ꯑꯃꯗ ꯂꯩꯔꯛꯑꯦ ꯍꯣꯇꯦꯜꯗ ꯂꯩꯔꯛꯄꯗꯣ ꯅꯣꯡꯃꯒꯤ ꯂꯨꯄꯥ ꯀꯌꯥꯅꯣ ꯆꯅꯤꯌꯥꯡ ꯈꯩꯔꯥ ꯆꯍꯨꯝꯔꯥ ꯑꯗꯨꯃꯥꯏꯅ ꯂꯧꯕꯅꯦꯕ ꯅꯣꯡꯃꯒꯤ ꯒꯤ ꯑꯣꯏꯅ
ꯎꯝ
ꯑꯩꯈꯣꯏꯒꯤ ꯑꯗꯨꯒ ꯀꯩꯒ ꯇꯧꯔꯛꯑꯦ ꯐꯖꯅ ꯑꯗꯨꯝ ꯍꯣꯏ ꯇꯦꯛꯁꯤ ꯇꯧꯕꯗꯤ ꯇꯣꯡꯕꯁꯨ ꯌꯥꯎꯋꯤꯀꯣ ꯑꯗ ꯇꯋꯥꯡꯒꯤ ꯑꯥ ꯀꯩꯗꯣ ꯃꯣꯏ ꯄꯣꯏꯟ ꯑꯃ ꯂꯩꯗꯥꯏꯅꯦ ꯑꯦꯜ ꯂꯣ ꯁꯤ ꯑꯦꯜ ꯂꯣ ꯁꯤ ꯅꯠꯇ꯭ꯔꯣ ꯑꯗꯨ ꯂꯩꯕꯗꯣ ꯑꯦꯜ ꯂꯣꯁꯤꯅ ꯗ꯭ꯔꯣꯟ ꯑꯦꯜ ꯂꯣ ꯁꯤ ꯑꯦꯜ ꯑꯦꯜ ꯑꯦꯁ ꯁꯤ ꯔꯣ ꯑꯦꯜꯂꯣꯁꯤꯔꯣ ꯑꯦꯜꯑꯦꯁꯁꯤ
ꯑꯦꯜ ꯑꯦꯁꯁꯤꯅꯦ ꯑꯗꯨꯒ ꯁꯣꯝ ꯄꯥꯀꯤꯁꯇꯥꯟ ꯂꯣꯝꯒꯤꯗꯨꯅ ꯑꯦꯜꯂꯣꯁꯁꯤ ꯎꯝ
ꯂꯥꯏꯟ ꯑꯦꯀ꯭ꯔꯣꯁ ꯕꯣꯔꯗ꯭ꯔ ꯍꯥꯏꯗꯣꯢ
ꯎꯝ ꯂꯥꯏꯟ ꯑꯣꯐ ꯑꯦꯛꯆꯋ꯭ꯦꯜ ꯀꯟꯇ꯭ꯔꯣꯜ ꯍꯥꯏꯕ
ꯑꯗꯨ ꯑꯗꯨꯒꯤ ꯂꯩꯍꯧꯔꯤ ꯃꯌꯥꯝꯗꯣ ꯃꯣꯏꯒꯤ ꯇꯨꯔꯤꯁ ꯒꯥꯏꯠ ꯍꯥꯏ ꯑꯦꯑꯔꯃꯤ ꯆꯤꯞ ꯃꯣꯏ ꯑꯥꯔꯃꯤ ꯂꯥꯏꯔꯤꯛ ꯍꯥꯏꯕꯁꯨ ꯑꯗꯨꯝ ꯌꯥꯎꯋꯤ ꯑꯗꯨ ꯉꯥꯏꯅꯥꯅꯦꯁꯦ ꯄ꯭ꯂꯦꯟꯒ ꯇꯧꯋꯦ ꯅꯥꯀꯟ ꯅꯥꯀꯟꯗ ꯂꯩꯔꯤ ꯖꯤꯅ ꯑꯈꯣꯢ ꯕꯡꯀꯔ ꯅꯦ ꯑꯁ ꯕꯥꯏ ꯑꯥꯔꯃꯤ ꯑꯣꯏꯕꯁꯤꯁꯨ ꯐꯖꯅ ꯇ꯭ꯔꯦꯟ ꯇꯧꯗꯗꯤ ꯌꯥꯗꯕꯖꯥꯠꯅꯤꯗ ꯏꯪꯒꯔꯕ ꯃꯔꯛꯇꯨꯗ ꯑꯩꯈꯣꯏꯕꯥꯎꯇ
ꯃꯥꯅꯦ ꯄꯩꯁꯥ ꯐꯪꯉꯦ ꯍꯥꯏꯕꯅꯦ ꯑꯥꯗꯥ ꯂꯩꯍꯧꯔꯤ ꯗꯣ ꯑꯥꯔꯃꯤ ꯁꯤꯡꯗꯣ ꯌꯦꯡꯑꯣꯅꯥ
ꯑꯧ ꯂꯩ ꯂꯩ ꯃꯔꯛ ꯇꯨꯗꯥ ꯂꯩꯍꯧꯔꯤꯗꯣ ꯑꯕꯥ ꯋꯥꯟ ꯍꯟꯗꯔ꯭ꯦꯠ ꯋꯥꯟ ꯋꯥꯟ ꯍꯟ ꯇꯔ꯭ꯦꯠ ꯑꯩꯇꯤ ꯀꯤꯂꯣ
ꯍꯟꯗꯤ ꯑꯥꯏꯇꯤꯇꯨꯕꯨ ꯑꯣꯏꯕ ꯀꯩꯅꯣꯗꯣ ꯐꯤꯠꯃꯨꯛ ꯑꯣꯏ ꯀꯩꯅꯣ ꯕꯨꯝ
ꯐꯤꯞꯇꯤꯟ ꯊꯥꯎꯖꯟ ꯅꯤ ꯍꯦ ꯐꯤꯞꯇꯤꯟ ꯊꯥꯎꯖꯟ ꯑꯥꯏꯇꯤꯟ ꯊꯥꯎꯖꯟ ꯍꯣꯏ ꯑꯗꯨ ꯑꯩꯠꯇꯤꯟ ꯇꯨ ꯐꯤꯞꯇꯤꯟ ꯊꯥꯎꯖꯟ ꯖꯟ ꯑꯗꯨꯃꯥꯏ ꯑꯣꯏꯕꯅꯦꯕ ꯑ ꯑꯗꯣ ꯌꯦꯡꯉꯨꯅꯦ ꯑꯗꯨ ꯃꯊꯛꯇꯨꯗ ꯎꯟ ꯃꯔꯛꯊꯛꯇꯨꯗ ꯀꯩ ꯇꯧꯍꯧꯔꯤꯅꯦꯕ ꯀꯦꯝ ꯁꯥꯔꯥ ꯃꯣꯏ ꯕꯪꯀꯔ ꯁꯥ ꯂꯩꯍꯧꯋꯤꯗꯅ ꯑ ꯑꯁ ꯅꯨꯡꯗꯤ ꯅꯨꯡꯉꯥꯏꯌꯦ ꯃꯐꯝꯗꯨꯀꯣ ꯑꯃ ꯑꯃ ꯀꯔꯤꯕ ꯁꯪꯒꯣꯝꯒꯤ ꯑꯃ ꯂꯩ ꯀꯔꯤ ꯇꯧꯄꯗꯣ
ꯍꯣꯍꯣꯍꯣꯏ ꯁꯪꯀꯠ ꯇꯣ
ꯑ ꯀꯠ ꯃꯣꯏꯒꯤ ꯁꯤꯡꯒꯝꯗꯧꯅ ꯆꯥꯕ ꯎꯝꯃꯒ ꯃꯤꯊꯥꯏꯗꯧꯅ
ꯆꯨꯔꯄꯤꯅꯤ ꯑ ꯅꯪ ꯍꯥꯏꯅ ꯆꯨꯔꯄꯤꯅꯤ
ꯑ ꯑꯥ ꯑꯗ ꯗ ꯑꯗꯨꯒꯗꯣ ꯌꯦꯡꯉꯨꯅꯦ ꯄꯨꯡ ꯑꯅꯤ ꯑꯍꯨꯝ ꯍꯦꯟꯅꯥ
ꯑꯣꯏꯅꯝꯃꯛꯄꯅꯦ
ꯎꯝ
ꯎꯝ
ꯑꯗꯨꯅꯦ ꯆꯠꯅꯤꯡꯉꯦ ꯑꯃꯨꯛ ꯂꯝ ꯀꯣꯏꯕꯁꯦ ꯆꯠꯇꯤ ꯆꯠꯅꯤꯡꯉꯦ ꯃꯅꯥꯂꯤ ꯑꯃꯇꯪ ꯆꯠꯀꯦ ꯈꯜꯂꯤ ꯀꯥꯔꯒꯜꯁꯨ ꯑꯝꯇꯪ ꯆꯠ ꯀꯦꯅ ꯈꯜꯂꯤ ꯌꯥꯝ ꯃꯤ ꯍꯧꯗꯕꯤꯗꯀꯣ ꯑꯩꯈꯣꯏ ꯑꯍꯨꯝ ꯃꯔꯤ ꯈꯛꯇꯪ ꯌꯥꯝꯗꯕꯤꯗ ꯌꯥꯝ ꯌꯥꯝꯕꯁꯦ ꯍꯩꯅꯗꯦ
ꯃꯥꯅꯦ ꯃꯥꯅꯦ ꯃꯤ ꯌꯥꯝꯃꯒ ꯍꯛꯆꯥꯡ ꯁꯣꯟꯕꯒꯩ ꯄꯨꯔꯔꯣꯏꯁꯦ
ꯑꯗꯨꯅꯦ ꯍꯛꯆꯥꯡ ꯁꯣꯟꯕ ꯒꯩꯁꯦ ꯑꯣ ꯃꯊꯪꯗꯤ
ꯎꯝ ꯑꯀꯟꯕ ꯉꯥꯛꯇ ꯆꯠꯂꯁꯦ
ꯍꯥ
ꯑꯀꯟꯕ ꯑꯩꯈꯣꯏ ꯑꯩꯈꯣꯏ ꯑꯀꯟꯕ ꯉꯥꯛꯇ ꯆꯠꯂꯁꯦꯕ
ꯆꯠꯁ ꯆꯠꯁꯦ ꯆꯠꯁꯦ ꯇ꯭ꯔꯦꯀꯤꯡꯁꯨ ꯑꯝꯇꯪ ꯆꯠꯊꯣꯛꯁꯤ
ꯇ꯭ꯔꯦꯛꯀꯤꯡ ꯑꯝꯇ ꯆꯠꯁꯤꯅꯦ ꯚꯥꯏ ꯏꯀꯨꯏ ꯀꯨꯏꯗꯕꯤꯗ ꯅꯪ ꯀꯥꯏ ꯋꯥꯏꯗ ꯆꯠꯄ ꯅꯨꯡꯉꯥꯏꯗꯣꯏꯖꯥꯠꯂꯣ ꯍꯧꯖꯤꯛꯀꯥꯟ ꯆꯤꯡꯁꯤꯅ ꯀꯥꯅꯤꯡꯕꯣꯏ ꯀꯥꯅꯤꯡ ꯎꯝ ꯑꯗꯨꯅꯤ ꯄꯨꯡꯊꯤꯡꯗ ꯊꯤꯡꯖꯜ ꯃꯌꯥꯝ ꯈꯠꯄ ꯂꯥꯡꯕ ꯌꯥꯎ ꯃꯌꯥꯝꯁꯤꯅ ꯑꯩꯈꯣꯏ ꯆꯨꯝꯅ ꯆꯠꯆꯕ ꯑꯩꯈꯣꯏ ꯃꯥꯥꯡꯒꯦꯕ ꯌꯥ ꯗ꯭ꯔꯦꯕ ꯃꯣꯏꯅ ꯀꯥꯔꯟ ꯇꯥꯁꯟ
ꯉꯥꯔꯤꯌꯥꯟ ꯀꯥꯗꯧ ꯉꯥꯏꯔꯦ ꯍꯧꯖꯤꯛ
ꯉꯥꯌꯦꯟ ꯅꯠꯇꯦ ꯁꯤ ꯀꯩꯅꯣꯗ ꯈꯨꯟ ꯑꯅꯥꯟꯕ ꯌꯥꯝ ꯊꯤꯅ ꯐꯖꯕ ꯃꯐꯝ ꯂꯩꯅꯦ ꯚꯥꯏ ꯈꯣꯡꯅ ꯆꯠꯄ ꯕꯨꯗꯤ ꯅꯨꯡ- ꯑ- ꯅꯣꯏ ꯃꯅꯥꯛꯇ ꯁꯣꯝ ꯀꯩꯅꯣ ꯔꯣꯝꯗ ꯁꯑꯣꯡ ꯑ- ꯀꯩꯑꯕꯁꯦ ꯎꯝ ꯀꯔꯤꯕ ꯅꯠꯇꯦ ꯅꯠꯇꯦ ꯅꯠꯇꯦ ꯅꯣꯏ ꯑꯗꯣꯝꯗ ꯅꯠꯇꯦꯕ ꯁꯤꯒꯤꯅꯦ ꯌꯥꯏ ꯑ ꯍꯨꯏꯀꯨꯞ ꯂꯣꯝ ꯆꯠ ꯈꯤꯕ ꯌꯥꯕ ꯂꯝꯕꯤꯗ ꯑꯃ ꯂꯩꯌꯦꯕ ꯀꯩꯅꯣ ꯑꯃ ꯅꯣꯡꯃꯥꯏꯖꯤꯡ ꯆꯤꯡ ꯅꯠꯇꯦ ꯇ꯭ꯔꯥꯏꯕꯦꯜꯒꯤ ꯈꯨꯟ ꯑꯃ ꯂꯩꯌꯦꯕ ꯃꯔꯤꯡ ꯇꯥꯕ
ꯌꯥꯔꯣꯢ ꯌꯥꯔꯣꯢ ꯌꯥꯔꯣꯢ ꯆꯪꯉꯨ ꯌꯥꯔ ꯐꯇꯝ ꯐꯠꯇꯦ ꯌꯥꯏꯌꯦ ꯌꯥꯏꯌꯦ ꯆꯠꯁꯦ ꯆꯠꯁꯦ ꯀꯣ ꯑꯗꯨꯝ
ꯑꯗ ꯈꯪꯗꯦꯗ ꯅꯣꯢ ꯁꯔ꯭ꯕ ꯗꯤ ꯆꯥꯛ ꯅꯨꯡ ꯆꯥꯕ ꯌꯥꯗ꯭ꯔꯦꯗꯥꯏꯅꯦ
ꯑꯝ ꯍꯣꯏ ꯅꯣꯡꯃ ꯑꯩ ꯍꯥꯏꯔꯛꯀꯦ
ꯍꯣ ꯍꯣꯏ
ꯐꯒꯤ
ꯍꯨꯛ ꯍ ꯍꯣ ꯍꯣꯏ
ꯍꯣ ꯍꯣꯏ
ꯑꯥ
ꯑꯗꯨꯒ